ꯍꯜꯂꯣ ꯇꯥꯔꯕꯣ
ꯇꯥꯔꯦ ꯇꯥꯔꯦ
ꯑ
ꯎ
ꯅꯪ ꯀꯩꯅꯣ ꯉꯁꯥꯏ ꯕꯣꯜ ꯁꯥꯟꯅꯕꯔꯥ ꯀꯩꯅꯣ ꯑꯌꯨꯛꯛꯇꯔ ꯄ꯭ꯔꯦꯛꯇꯤꯁ ꯇꯧꯕꯔ ꯀꯩꯅꯣ ꯂꯝꯕꯤꯗ ꯆꯠꯍꯧꯕꯗꯨꯗ ꯐꯣꯟ ꯇꯧꯔꯛꯢꯅꯤꯅꯦ
ꯍ ꯑꯁ ꯕꯣꯁ ꯇꯨꯝꯃꯅꯦ ꯄꯣꯊꯥꯔꯃꯤꯅꯦ ꯉꯁꯥꯏ ꯆꯠꯂꯨꯕꯗ ꯪꯅꯤꯡꯗꯅ ꯑꯗꯨꯝ ꯃꯅꯦ
ꯀꯩꯔꯤꯒꯦ ꯍꯧꯖꯤꯛ ꯀꯥꯟꯁꯤꯕꯣ
ꯍꯪꯖꯤꯛ ꯀꯩꯝ ꯀꯃꯥꯏꯅ ꯇꯧ ꯍꯥꯏꯕꯕꯨ ꯑꯌꯨꯛꯇ ꯁꯥꯟꯅꯕ ꯆꯠꯂꯅꯤ ꯆꯥꯛꯊꯣꯛꯑꯒ ꯅꯨꯡꯊꯤꯟꯗ ꯌꯨꯝꯒꯤ ꯊꯕꯛ ꯇꯧꯔ ꯇꯧꯔ ꯇꯧꯗ꯭ꯔꯒꯅ ꯄꯣꯊꯥꯔꯒ ꯂꯩꯔꯦ
ꯔꯄꯕꯔꯤ
ꯖꯤꯝ ꯁꯥꯟꯅꯗꯔꯕꯣ
ꯕꯣꯜ ꯅꯨꯡ ꯁꯥꯟꯅꯗ꯭ꯔꯦꯗ ꯍꯧꯖꯤꯛꯀꯥꯟꯁꯦ
ꯀꯩꯅꯣ ꯅꯪ ꯁꯥꯟꯅꯕ ꯈꯣꯠꯅꯕ ꯌꯥꯝ ꯄꯥꯝꯈꯤꯗꯥꯏꯅ ꯍꯥꯏꯗꯤ ꯍꯧꯖꯤꯛꯀꯥꯟ ꯀꯩ ꯁꯅꯗ꯭ꯔꯦ
ꯑꯗ ꯕꯤꯠ ꯇꯦꯛꯈꯔꯦ ꯍꯥꯢꯇꯔꯦ ꯕꯤꯠ ꯇꯦꯛꯈꯔꯦ
ꯀꯩꯅꯋꯥꯏꯗꯤ ꯑꯉꯥꯡ ꯑꯣꯏꯀꯥꯟꯗꯤ ꯌꯥꯝ ꯄꯥꯝꯈꯤꯗꯥꯏꯅꯦ ꯁꯥꯟꯅ ꯈꯣꯠꯅꯕ
ꯎꯝ ꯃꯤꯒ ꯋꯥꯡ ꯆꯥꯎꯗꯗꯨꯗ
ꯎꯝ
ꯒꯣꯟ ꯁꯥꯟꯅ ꯀꯩ ꯀꯥꯟꯗꯅꯣꯅ ꯈꯜꯂꯛꯑꯦꯕ
ꯀꯩꯅ ꯄꯣꯁꯔꯒꯥꯟꯤ ꯃꯌꯥꯝꯅꯁꯨ ꯈꯪꯅꯕ ꯍꯦꯜꯂꯦ ꯄꯩꯁꯥ ꯅꯨꯡꯁꯥ ꯄꯥꯏꯔꯦꯅ ꯃꯌꯥꯝ ꯍꯥꯏꯅꯔꯅ
ꯑꯁ ꯑꯗꯨ ꯑꯃꯅꯤꯒꯤ ꯋꯥꯅꯤꯗ ꯍꯥꯏꯗꯤ ꯍꯧꯖꯤꯛꯀꯥꯟꯁꯦ ꯁꯞꯄꯣꯔꯠꯁꯤ ꯌꯥꯝ ꯋꯥꯠꯂꯤꯔꯝꯕ ꯑꯩꯈꯣꯏꯒꯤ ꯏꯟꯗꯤꯌꯥꯗ ꯍꯥꯏꯔꯒꯗꯤ ꯃꯅꯤꯄꯨꯔꯁꯨ ꯋꯥꯠꯂꯦ ꯑꯗꯨꯕꯨꯗꯤ ꯁꯪꯒ ꯄꯪꯒꯞ ꯈꯔ ꯂꯩꯕꯅ ꯍꯠ ꯈꯔ ꯐꯥꯎꯕ
ꯑꯩ ꯕꯣꯜ ꯁꯥꯟꯅꯕ ꯍꯔꯦ ꯕꯣꯜ ꯁꯥꯟꯅꯕꯐꯝꯁꯤꯗ ꯍꯤꯔꯝꯁꯤꯗ ꯑꯥ ꯌꯧꯔꯦ ꯍꯥꯏꯔꯒꯁꯨ ꯀꯔꯤꯒꯨꯝꯕ ꯍꯥꯏꯗꯤ ꯁꯦꯝꯟꯃꯤꯅꯕ ꯍꯥꯏꯗꯤ ꯏꯟꯈꯠꯄꯤꯅꯕ ꯃꯤ ꯌꯥꯎꯗ꯭ꯔꯒꯗꯤ ꯅꯠꯇ꯭ꯔꯥ ꯏꯟꯜ ꯁꯕꯨ ꯉꯝꯣꯏꯖ
ꯍꯝꯕꯗꯅꯦ
ꯍꯪꯗꯛ ꯑꯩꯈꯣꯏꯅ ꯁꯥꯟꯅꯔꯤ ꯇꯧꯔꯤꯁꯤꯁꯨ ꯑꯣꯏꯒꯗ꯭ꯔꯥ ꯑꯣꯏꯔꯣꯏ꯭ꯔꯥ ꯑꯩꯈꯣꯏꯒꯤ ꯍꯣꯠꯅꯐꯝ ꯊꯣꯛꯄꯁꯨ ꯍꯣꯠꯅꯔꯒꯅꯤ
ꯑꯃꯔꯣꯝꯗ ꯑꯗꯨꯝ ꯐꯖꯅ ꯁꯞꯄꯣꯔꯠ ꯀꯩꯀꯥ ꯇꯧꯗꯅ ꯍꯣꯠꯅꯕꯤꯗꯨꯗꯤ ꯑꯩꯈꯣꯏꯗꯤ ꯏꯃꯨꯡꯅ ꯇꯧꯕꯤꯔꯗꯤ ꯐꯕ ꯏꯃꯨꯡꯅꯁꯨ ꯁꯞꯄꯣꯔꯠ ꯄꯥꯛ ꯇꯧꯕꯤꯗꯕꯅꯤꯅ ꯁꯥꯟꯅꯕꯗ ꯇꯜꯂꯛꯑꯦꯕ
ꯃꯥꯣꯏꯅꯦ ꯁꯥꯟꯅ ꯈꯣꯠꯅꯕ ꯍꯥꯏꯁꯤꯗ ꯏꯃꯨꯡꯅ ꯐꯦꯃꯤꯂꯤꯅ ꯂꯩꯀꯥꯏꯅ ꯀꯩ ꯁꯞꯄꯣꯔꯠ ꯈꯔꯁꯨ ꯆꯪꯉꯤꯅ
ꯇꯣꯝꯗ ꯁꯥꯟꯅꯔ ꯇꯣꯝꯗ ꯁꯥꯟꯅꯕ ꯌꯥꯕꯗꯤ ꯅꯠꯇꯦ ꯅꯠꯇ꯭ꯔꯥ
ꯎꯝ ꯐꯥꯎꯔꯒꯗꯤ ꯑꯩꯈꯣꯏ ꯑꯉꯥꯡꯅꯦꯩꯅ ꯍꯥꯏꯕꯤꯗꯣꯏꯅꯦ
ꯃꯥꯏ ꯑꯃ ꯐꯥꯎꯔꯒꯗꯤ ꯃꯔꯨ ꯃꯔꯨ ꯑꯣꯏꯅ ꯒꯣꯔꯃꯦꯟꯒ ꯒꯣꯣꯔꯔꯃꯦꯟ ꯇꯧꯔꯗꯕꯒꯤꯁꯤꯁꯨ ꯑꯉꯥꯡꯁꯤꯃ ꯐꯥꯎꯅꯕ ꯍꯣꯠꯅꯕ ꯂꯝꯕꯤꯗꯤ ꯌꯥꯠꯇꯦ ꯅꯠꯇ꯭ꯔꯥ ꯊꯕꯛꯄꯨ ꯄꯤꯁꯤꯟꯕꯅꯦ ꯄꯩꯁꯥꯕꯨ ꯄꯤꯁꯤꯟꯕꯅꯤ ꯅꯠꯇ꯭ꯔꯥ ꯐꯥꯎꯗ꯭ꯔꯤꯉꯩꯗ ꯐꯥꯎꯅꯕ ꯂꯝꯕꯤꯁꯦ ꯃꯣꯏꯅ ꯌꯥꯄꯤꯕ ꯅꯠꯇꯦꯕ ꯑꯗꯨꯅ ꯁꯥꯟꯅꯕꯕꯨ ꯑꯣꯏꯔꯗꯤ ꯁꯥꯟꯅꯕ ꯑꯣꯏꯔꯗꯤ ꯐꯥꯎꯗ꯭ꯔꯒꯗꯤ ꯁꯤꯡꯊꯥꯅꯕꯤꯗ꯭ꯔꯦ ꯏꯁꯥ ꯏꯁꯥꯗ ꯃꯥꯡꯖꯕ ꯇꯥꯔꯦ ꯑꯗꯨꯅ
ꯑꯣ ꯑꯥꯗ ꯇꯥ ꯂꯩꯅꯤ ꯀꯅꯥ
ꯈꯔ ꯃꯦꯗꯜ ꯂꯧꯕ ꯑꯗꯒꯤ ꯐꯥꯎꯔꯛ ꯀꯥꯟꯗꯗꯤ ꯃꯌꯥꯝꯅ ꯈꯪꯅꯩ ꯏꯃꯥꯟꯅꯕꯅꯤ ꯑꯩ ꯏꯆꯥꯅꯤ ꯏꯁꯨꯅꯤ ꯂꯩꯀꯥꯏꯒꯤ ꯑꯩꯈꯣꯏ ꯂꯩꯀꯥꯏꯒꯤꯅꯦ ꯑꯗꯨꯝ ꯃꯌꯥꯝ ꯁꯒꯠ ꯁꯧꯒꯠꯄꯤꯕ ꯍꯧꯗ꯭ꯔꯤꯀꯥꯟꯗꯗꯤ ꯑꯦ ꯐꯥꯎꯅꯕ ꯏꯕꯨꯡꯉꯣ ꯁꯤ ꯇꯧ ꯏꯕꯨꯡꯉꯣꯒꯤ ꯁꯤ ꯋꯥꯠꯄ꯭ꯔꯥ ꯀꯩ ꯋꯥꯠꯄ꯭ꯔꯥ ꯍꯪꯉꯣꯏ ꯅꯠꯇꯕ
ꯎꯝ ꯀꯃꯥꯏ ꯀꯃꯥꯏꯅ ꯇꯧꯔꯤ ꯅꯪ ꯁꯥꯟꯅꯕ ꯈꯣꯠꯄꯅ
ꯃꯥꯅꯤ ꯃꯥꯅꯤ ꯃꯥꯅ ꯀꯩ ꯀꯩ ꯆꯥꯔꯤ ꯀꯃꯥꯏ ꯀꯃꯥꯏ ꯁꯔꯤꯌꯨꯤꯟ ꯀꯃꯅ ꯇꯧꯔꯤꯍ
ꯑ
ꯁꯥꯟꯅꯔꯣꯏ ꯑꯃ ꯑꯣꯏꯔꯒ ꯀꯩꯀꯩ ꯇꯧꯔꯤ ꯑꯗꯨꯁꯨ ꯍꯪꯕꯤꯗꯦ
ꯑꯣ
ꯑꯗꯨꯒ ꯑꯩꯍꯥꯛ ꯃꯥꯏ ꯁꯤ ꯇꯧꯔꯀꯥꯟꯗꯅ ꯑꯩ ꯏꯆꯥꯅꯤ ꯏꯁꯨꯅꯦ ꯑꯩꯈꯣꯏ ꯏꯒꯤ ꯑꯉꯥꯡꯅꯦ ꯑꯗꯨꯝ ꯍꯥꯏꯛꯇ ꯍꯥꯏꯕꯤꯕ ꯎꯝ ꯑꯗꯣ ꯁꯔ ꯍꯣꯏꯈꯩꯁꯤꯁꯨ ꯍꯧꯖꯤꯛꯀꯥꯟꯗꯤ ꯁꯅꯤꯡꯕ ꯂꯩꯔꯒꯁꯨ ꯃꯣꯏ ꯃꯣꯏꯒꯤ ꯃꯑꯣꯡꯗ ꯇꯧ ꯁꯃꯥꯖꯀꯤ ꯃꯑꯣꯡꯗ ꯇꯧꯗꯅ ꯁꯨꯝ ꯏꯟꯇꯔꯦꯠ ꯁꯟꯕꯒꯤ ꯃꯑꯣꯡꯗ ꯇꯧꯔꯦꯒ
ꯃꯥꯅꯦ ꯍꯥꯏꯦ ꯀ꯭ꯂꯕ ꯍꯣꯏ ꯀ꯭ꯂꯕ ꯂꯩꯀꯥꯏ ꯂꯩꯀꯥꯏ ꯀ꯭ꯂꯕꯁꯦ ꯑꯐꯕꯕꯨ ꯌꯥꯝ ꯐꯕꯕꯨꯗꯤ ꯂꯩ ꯑꯗꯣ ꯑꯌꯥꯝꯕꯅ ꯀ꯭ꯂꯕꯁꯤꯡꯁꯦ ꯑꯩꯈꯣꯏꯒꯤ ꯀꯩ ꯍꯥꯏꯇꯥꯔꯦ ꯄꯩꯁꯥ ꯅꯨꯡꯁꯥ ꯌꯦꯞꯅꯕꯤ ꯈꯣꯠꯅꯕꯤ ꯁꯤꯒꯤꯔꯣꯝꯗ ꯑꯣꯏꯅ
ꯃꯥꯅꯦ ꯃꯥꯅꯦ ꯊꯃꯣꯏ ꯁꯦꯡꯅ ꯍꯣꯏ ꯚꯣꯟꯇꯔꯤ ꯂꯩꯀꯥꯏꯒꯤ ꯁꯃꯥꯖꯀꯤ ꯀꯥꯟꯅꯕ ꯑꯃ ꯇꯧꯔꯝꯒꯦ ꯆꯥꯎꯈꯠꯅꯕ ꯇꯧꯔꯝꯒꯦꯅ ꯊꯣꯛꯂꯛꯄ ꯅꯠꯇꯕ ꯑꯩ ꯁꯤ ꯄꯥꯏꯔꯒ ꯑꯩ ꯀ꯭ꯂꯞꯁꯤ ꯄꯥꯏꯔꯒ ꯑꯩꯁꯤ ꯃꯤ ꯃꯃꯥꯡꯗ ꯀꯩ ꯍꯥꯏꯅꯤ ꯑꯣꯖꯥ ꯉꯥꯡꯕ ꯌꯥꯕ ꯑꯗꯒꯤ ꯁꯤꯁꯤ ꯆꯥꯎꯔꯦꯕ ꯆꯥꯎꯔꯕ ꯃꯑꯣꯡꯗ ꯃꯥꯅ ꯑꯗꯨ ꯄꯥꯏꯔꯒꯅ ꯑꯗꯨꯃꯥꯏꯅ ꯈ ꯊꯃꯣꯏ ꯁꯦꯡꯗꯕꯗ ꯌꯥꯝꯅ ꯇꯧꯅꯕꯒꯤ ꯃꯇꯨꯡ ꯏꯟꯅ
ꯎꯝ ꯈꯔ ꯊꯃꯣꯏ ꯁꯦꯡ ꯁꯦꯡꯕꯁꯤꯅ
ꯃꯥꯅꯤ ꯃꯥꯅꯤ ꯃꯥꯅꯤ ꯊꯃꯁꯤꯦꯡꯅꯕꯨ ꯇ ꯋꯥꯔꯤꯗꯤ ꯑꯗꯨꯝ ꯃꯌꯥꯝꯅꯁꯨ ꯄꯥꯝ ꯅꯨꯡꯁꯤꯕꯤꯅ
ꯎꯝ ꯃꯌꯥꯝ ꯅꯨꯡꯁꯤꯕꯤ ꯍꯥꯏꯕꯅꯤ ꯀ꯭ꯂꯕ ꯃꯁꯦꯟ ꯃꯅꯨꯡꯗ ꯂꯩꯔꯤꯕ ꯃꯌꯥꯝꯗꯨꯅꯗꯤ ꯑꯃꯨꯛ ꯌꯦꯡꯊꯤꯕꯤꯗꯣꯏꯅꯦꯗ
ꯃꯥꯅꯤ ꯃꯥꯅꯦ ꯍꯧꯖꯤꯛꯀꯥꯟꯗꯤ ꯃꯌꯥꯝꯒꯤ ꯐꯅꯕ ꯇꯧꯕꯁꯤꯁꯨ ꯑꯃ ꯑ ꯆꯨꯝꯅ ꯉꯥꯡꯖꯕꯩ ꯀꯩꯁꯤꯁꯨ ꯂꯥꯟꯅ ꯂꯧꯕꯤꯔꯦ ꯎꯕꯤꯔꯦ ꯃꯤꯅꯁꯨ
ꯎꯝ
ꯁꯥꯟꯅꯕ ꯁꯪꯗꯦ ꯍꯧꯖꯤꯛꯀꯥꯟꯗꯤ ꯑꯩꯈꯣꯏꯔꯣꯝꯗꯁꯨ ꯅꯣꯏꯔꯣꯝꯗ ꯇꯣꯔꯅꯥꯃꯦꯟꯒ ꯇꯧꯔ ꯇꯧꯗ꯭ꯔ ꯐ
ꯇꯧꯋꯤ ꯇꯣꯔꯅꯥꯃꯦꯟ ꯐꯨꯠꯕꯣꯜ ꯇꯣꯔꯅꯥꯃꯦꯟ ꯇꯧꯋꯤ ꯂꯨꯄꯥ ꯂꯤꯁꯤꯡ ꯌꯥꯡꯈꯩꯒꯤ ꯑꯗꯨꯝ ꯁꯤꯜꯗꯅ ꯈꯣꯠꯇꯅꯗꯤ ꯑꯗꯨꯝ ꯇꯧꯋꯦꯕ
ꯝ ꯃꯌꯥꯝꯅ ꯁꯔꯨꯛ ꯌꯥꯕ ꯇꯧꯕ꯭ꯔꯣ ꯑꯗꯨꯝ ꯃꯤꯒ ꯌꯦꯡꯅꯕꯗꯣ
ꯃꯤ ꯑꯗꯨꯝ ꯌꯦꯡꯅꯩ ꯇꯤꯝ ꯑꯗꯨꯝ ꯁꯔꯨꯛ ꯌꯥꯗꯅ ꯈꯣꯠꯠꯇꯅ ꯇꯧꯏꯤ ꯕꯣꯠ ꯃꯌꯥꯒꯨꯝꯕꯅ ꯑꯌꯥꯝꯕ ꯁꯤꯟꯒꯂ ꯃꯁꯦ
ꯣꯏ ꯁꯥꯟꯅꯕꯁꯤꯁꯨ ꯑꯇꯣꯞꯄ ꯐꯨꯠꯕꯣꯜ ꯅꯠꯇꯕ ꯑꯇꯣꯞꯄꯗꯤ ꯁꯥꯟꯅꯗ꯭ꯔꯣ ꯅꯣꯏꯔꯝꯗꯨꯗꯤ
ꯐꯨꯠꯕꯣꯜ ꯅꯠꯇꯕ ꯍꯣꯛꯀꯤꯒꯨꯝꯕ ꯁꯥꯟꯅꯕ ꯌꯥꯎꯋꯤ ꯀ꯭ꯔꯤꯛꯀꯦꯠꯇꯤ ꯄꯥꯛꯎꯗꯦ
ꯎꯝ ꯑꯗꯒꯤ ꯕꯦꯠꯃꯤꯇꯟꯒꯨꯝꯕ ꯁꯥꯟꯅꯕ ꯂꯩꯕ꯭ꯔꯥ
ꯑꯗꯨꯝꯕꯗꯤ ꯂꯩꯇꯦ ꯕꯣꯠ ꯃꯌꯥ ꯍꯥꯏꯁꯦ ꯃꯣꯏ ꯑꯩ ꯍꯥꯏꯅ ꯃꯣꯏꯅ ꯇꯣꯔꯅꯥꯃꯦꯟ ꯁꯤꯟꯕꯗꯣ ꯆꯤꯐ ꯒꯦꯁꯇꯣ ꯃꯤ ꯣꯠ ꯀꯦꯔꯣꯗꯣ ꯀꯧꯁꯂꯦ ꯄꯣꯂꯤꯇꯤꯛꯁ ꯌꯥꯍꯜ ꯂꯩꯦ
ꯃꯥꯅꯤ ꯃꯥꯅꯤ ꯎꯝ ꯆꯨꯝꯃꯦ ꯍꯧꯖꯤꯛꯀꯥꯟ ꯍꯥꯏꯕꯗꯣ ꯏꯁꯄꯣꯔꯠꯁ ꯑꯦꯟ ꯄꯣꯂꯤꯇꯤꯛꯁꯀꯣ ꯑꯣꯏ ꯍꯦꯟꯅ ꯏꯟ ꯍꯦ ꯍꯥꯏꯕꯗꯣ ꯈꯨꯠꯀ ꯈꯨꯠꯀ ꯈꯨꯠꯁꯝꯅ ꯆꯠꯂꯦꯕ ꯏꯁꯄꯣꯔꯠꯀꯀꯁꯦ
ꯃꯥꯅꯦ ꯍꯥꯏꯗꯤ ꯍꯣꯏ ꯃꯣꯏꯒꯤ ꯇꯣꯔꯅꯥꯃꯦꯟ ꯆꯤꯞ ꯒꯦꯁ ꯀꯧꯔꯒ ꯄꯩꯁꯥ ꯅꯨꯡꯁꯥ ꯈꯔ ꯃꯇꯦꯡ ꯄꯥꯡꯅꯕ ꯑꯗꯨꯒꯤ ꯈꯜꯂꯒ
ꯍꯣꯏ ꯊꯃꯣꯏ ꯁꯦꯡꯅ ꯍꯣꯏ ꯑꯩꯈꯣꯏꯁꯨ ꯂꯩꯖꯗꯕꯒꯤ ꯍꯣꯏ ꯁꯥꯟꯅꯔꯣꯏꯒꯤ ꯅ ꯃꯣꯏ ꯃꯣꯏꯅ ꯁꯤꯕ ꯀꯥꯡꯕꯨꯗꯨꯅ ꯍꯥꯏꯗꯤ ꯊꯃꯣꯏ ꯁꯦꯡꯅ ꯁꯥꯟꯅꯔꯣꯏꯒꯤꯗꯃꯛꯇ ꯈꯜꯂꯒ ꯇꯧꯕ ꯑꯣꯏꯗꯤꯦ ꯍꯣꯏ ꯃꯣꯏꯁꯨ ꯂꯩꯇ ꯉꯥꯛꯇ ꯁꯤꯟꯕꯅꯤ ꯑꯗꯨꯅ ꯃꯌꯥꯝꯒꯤ ꯑꯌꯥꯝꯕꯉꯝꯕ ꯃꯇꯦꯡ ꯄꯥꯡꯕꯤꯌꯨ ꯍꯥꯏꯔꯒ ꯅꯠꯇ꯭ꯔꯥ ꯊꯃꯣꯏ ꯁꯦꯡꯅ ꯂꯩꯕ ꯌꯥꯝꯕ ꯌꯥꯝꯗꯕ ꯑꯗꯨ ꯑꯩꯗꯤ ꯑ ꯌꯥꯝꯕ ꯌꯥꯝꯗꯕ ꯑ ꯑꯃ ꯃꯇꯦꯡ ꯄꯥꯡꯕꯤꯌꯨꯗꯅ ꯍꯥꯏꯔꯒ ꯇꯧꯕꯒ ꯊꯃ ꯁꯦꯡꯅ ꯁꯤꯟꯕꯤꯔꯗꯤ ꯁꯥꯟꯅꯔꯣꯏꯈꯩꯗꯨ ꯁꯨꯝ ꯅꯠꯇ꯭ꯔꯥ ꯑꯃ ꯑꯃꯨꯛ ꯇꯧꯔꯦ ꯁꯤꯗꯒꯤ ꯁꯣꯁꯦꯜ ꯋꯥꯔꯀꯔ ꯃꯌꯥꯝꯗꯣ ꯂꯥꯛꯑꯅꯤ ꯑꯃꯅ ꯑꯃꯨꯛ ꯑꯃꯨꯛ ꯋꯥꯉꯥꯡ ꯉꯝꯅꯤ ꯅꯠꯇ꯭ꯔꯥ ꯑꯃꯅ ꯑꯃꯨꯛ ꯑꯃ ꯋꯥꯉꯥꯡ ꯉꯝꯅꯤ ꯑꯗꯨꯅ ꯃꯣꯏ ꯃ ꯃꯁꯤꯟ ꯃꯔꯛꯇꯁꯨ ꯑꯃꯨꯛ ꯅꯤꯡꯊꯤꯅꯕ ꯌꯥꯎꯔꯝꯗꯣꯏꯅꯦꯕ ꯅꯠꯇ꯭ꯔꯥ
ꯃꯥꯅꯦ ꯑꯗꯩꯗꯤ ꯑꯗꯨ ꯂꯥꯛꯑꯝꯃꯦꯅ ꯍꯛꯇ ꯄꯣꯠꯇꯤ ꯍꯦꯛꯇ ꯈꯣꯝꯕꯤ ꯇꯧꯋꯦꯕ ꯑꯁ ꯑꯩꯈꯣꯏ ꯑꯗꯨ ꯂꯥꯛꯑꯝꯃꯦ ꯂꯨꯄꯥ ꯑꯩꯈꯣꯏ ꯃꯤ ꯂꯥꯛꯑꯝꯃꯦ ꯂꯨꯄꯥ ꯂꯤꯁꯤꯡ ꯇꯔꯥ ꯄꯤꯔꯝꯃꯦ ꯑꯗꯨ ꯄꯤꯔꯝꯃꯦꯅ ꯑꯗꯨꯝ ꯇꯧꯅꯕꯤ ꯂꯩꯀꯥꯏꯗ ꯑ
ꯎꯝ
ꯑꯗꯨꯗꯩ ꯌꯨ ꯅꯨꯡ ꯅꯤꯁꯥ ꯁꯥ ꯈꯒ ꯆꯥ ꯇꯥꯥꯁꯜꯂꯒ ꯑꯗꯨꯝ ꯉꯥꯡꯅꯕꯤ ꯈꯠꯅꯕꯤ ꯑꯗꯨꯝ ꯑꯗꯨꯝ ꯊꯣꯛꯑꯦ ꯍꯧꯁꯦ
ꯃꯥꯅꯦ ꯃꯥꯅꯦ
ꯈꯪ ꯁꯤꯒꯤ ꯁꯤꯁꯇꯦꯝꯁꯦ ꯀꯃꯥꯏꯅ ꯇꯧꯕꯅꯣ ꯑ
ꯈꯪꯗꯦ ꯑꯗꯨꯅꯤ ꯃꯅꯤꯄꯨꯔꯁꯦ ꯁꯥꯟꯅꯔꯣꯏꯈꯩ ꯄꯨꯛꯅꯤꯡ ꯊꯧꯒꯠꯄꯤꯔꯒ ꯏꯁꯄꯣꯔꯠꯀꯤ ꯌꯨꯅꯤꯚꯔꯁꯤꯇꯤ ꯑꯗꯒꯤ ꯑꯦꯀꯥꯗꯃꯤꯒ ꯃꯈꯜ ꯃꯈꯜ ꯇꯣꯉꯥꯟ ꯇꯣꯉꯥꯟꯅ ꯊꯝꯕꯤꯔꯒ ꯁꯥꯟꯅꯔꯣꯏꯒ ꯌꯣꯛꯈꯠꯄꯤꯔꯕꯨꯗꯤ ꯏꯟꯗꯤꯌꯥꯖꯤꯗ ꯑꯗꯒꯤ ꯏꯟꯇꯔꯅꯦꯁꯅꯦꯜ ꯊꯥꯛꯇ ꯁꯥꯟꯅꯔꯣꯏ ꯀꯌꯥ ꯄꯨꯊꯣꯛꯄ ꯉꯝꯗꯧꯕ ꯃꯅꯤꯄꯨꯔꯁꯤꯁꯨ
ꯎꯝ
ꯁꯥꯟꯅꯔꯣꯏꯗꯤ ꯃꯇꯤꯛ ꯆꯥꯅ ꯀ꯭ꯋꯥꯂꯤꯇꯤ ꯌꯥꯎꯕ ꯃꯁꯥꯒꯤ ꯃꯍꯩ ꯌꯥꯎꯖꯕ ꯃꯇꯤꯛ ꯆꯥꯕ ꯁꯥꯟꯅꯅꯕꯣꯏꯗꯤ ꯂꯩꯔꯤꯕꯅꯤ ꯑꯗꯨꯒ ꯃꯅꯤꯄꯨꯔꯒꯤ ꯒꯣꯔꯃꯦꯟꯈꯩꯁꯤꯅ ꯁꯦꯝꯕꯤꯕ ꯁꯥꯕꯤꯕ ꯋꯥꯠꯄꯗꯒꯤ
ꯃꯥꯅꯦ ꯃꯥꯅꯦ ꯃꯥꯅꯦ ꯍꯥꯏꯗꯤ ꯃꯅꯤꯄꯨꯔꯗ ꯁꯥꯟꯅꯔꯤꯕ ꯃꯌꯥꯝꯁꯤꯗꯤ ꯑꯁꯦꯡꯕꯅ ꯀ꯭ꯋꯥꯂꯤꯇꯤ ꯃꯁꯥꯒꯤ ꯄꯣꯛꯄꯗ ꯌꯥꯎꯄ ꯉꯥꯛꯇꯅꯦꯕ
ꯃꯥꯅꯦ ꯃꯥꯅꯦ ꯃꯇꯤꯛ ꯆꯥꯕ ꯁꯥꯟꯅꯔꯣꯏꯗꯤ ꯃꯌꯥꯝ ꯂꯩꯔꯕꯅꯤ ꯃꯅꯤꯄꯨꯔꯁꯦ
ꯂꯩꯔꯦ ꯍꯥꯏꯗꯤ ꯃꯄꯥꯟ ꯂꯝꯒꯤ ꯑꯗꯨꯃꯥꯏꯅ ꯁꯥꯟꯅꯕ ꯃꯇꯤꯛ ꯆꯥꯅ ꯂꯩꯔꯒ ꯎꯔꯒ ꯏꯟꯁꯄꯤꯌꯥꯔ ꯍꯥꯏꯗꯤ ꯑꯗꯨꯒꯤ ꯎꯔꯒ ꯃꯣꯇꯤꯚꯦꯁꯟꯗ ꯂꯥꯛꯄꯗꯣꯝꯅ ꯅꯠꯇꯦꯕ ꯑꯩꯈꯣꯏ ꯁ꯭ꯋꯥꯏꯗꯅ ꯎꯗꯕꯤꯗ ꯃꯁꯥꯅ ꯍꯥꯏꯗꯤ ꯄꯨꯛꯅꯤꯡꯗꯒꯤ ꯏꯊꯤꯜ ꯐꯤꯜꯗꯣ ꯐꯥꯎꯔꯒ ꯁꯥꯟꯅꯖꯅꯤꯡꯕꯗꯨꯒꯤ ꯋꯥꯔꯤ ꯑꯗꯨꯝꯕꯅ ꯉꯥꯛꯇ ꯂꯥꯛꯏꯅꯦꯕ ꯑꯃꯔꯣꯝꯗ ꯐꯥꯎꯕ ꯌꯥꯝ ꯌꯥꯔꯤꯅꯦꯕ ꯑꯩꯈꯣꯏꯁꯦ ꯍꯥꯏꯗꯤ ꯐꯖꯅ ꯁꯨꯝꯕꯁꯦ ꯐꯖꯅ ꯆꯤꯡꯒꯠꯄꯤꯔꯒ ꯃꯐꯝ ꯆꯥꯅ ꯊꯝꯕꯤꯔꯒ ꯐꯖꯅ ꯁꯦꯝꯕꯤꯔꯗꯤ ꯐꯕ
ꯎꯝ ꯐꯨꯠꯕꯣꯜꯗꯕꯨ ꯑꯣꯏꯔꯁꯨ ꯑꯗꯒꯤ ꯑꯇꯣꯞꯄ ꯑꯦꯅꯤ ꯃꯁꯥꯟꯕꯨ ꯑꯣꯏꯔꯁꯨ ꯅꯥꯅꯪ ꯀꯁꯨꯠꯇꯒꯤ ꯍꯧꯔꯒ ꯑꯦꯀꯥꯗꯃꯤ ꯑꯃꯗꯒꯤ ꯍꯧꯔꯒ ꯅꯥꯟꯅ ꯁꯥꯟꯅꯔꯛ ꯄ ꯃꯇꯝꯗꯗꯤ ꯑꯣꯖꯥ ꯅꯥꯏꯅ ꯀꯣꯆ ꯑꯩꯈꯣꯏꯒꯤ ꯂꯥꯏꯔꯤꯛ ꯇꯝꯕ ꯁꯨꯃꯥꯏꯅ ꯑꯗꯨꯝ ꯇꯧꯔꯒ ꯁꯥꯟꯅꯕꯗꯁꯨ ꯁꯨꯃꯥꯏꯅ ꯇꯧꯕ ꯍꯧꯅꯔꯒꯗꯤ ꯄꯦꯔꯦꯟꯁꯈꯩꯅꯁꯨ ꯑꯉꯥꯡꯈꯩꯁꯨ ꯁꯥꯟꯅꯕ ꯁꯥꯟꯅ ꯍꯥꯏꯅꯤꯡꯉ ꯍꯥꯏꯅꯤꯡ ꯅꯠꯇ꯭ꯔꯥ
ꯎꯝ
ꯑꯗꯒꯤ ꯃꯣꯏꯁꯨ ꯏꯟꯇꯔꯦꯁ ꯂꯩꯕꯒꯤ ꯃꯇꯨꯡ ꯏꯟꯅ ꯃꯁꯥꯗꯁꯨ ꯅꯣꯂꯁꯇꯨ ꯑꯉꯥꯡ ꯑꯣꯏꯔꯤꯀꯥꯟꯗꯒꯤ ꯇꯝꯃꯛꯄꯅꯤꯅ ꯍꯦꯜꯂꯛꯇꯣꯏꯅꯦꯕ
ꯎꯝ
ꯑꯗꯨꯅꯦ
ꯍꯥꯏꯗꯤ ꯑꯉꯥꯡ ꯈꯨꯗꯤꯡꯃꯛ ꯐꯥꯎꯗ꯭ꯔꯒꯁꯨ ꯑꯦꯀꯥꯗꯃꯤꯗꯒꯤ ꯑꯉꯥꯡ ꯑꯃ ꯐꯥꯎꯈꯤꯕꯁꯦ ꯑꯩꯒꯤ ꯆꯥꯝꯃ ꯐꯥꯎꯗ꯭ꯔꯒꯁꯨ ꯆꯥꯎꯊꯣꯛꯆꯗꯣꯏꯅꯦꯕ
ꯑꯗꯨꯗꯤ ꯅꯠꯇꯦ ꯍꯧꯖꯤꯛꯀꯥꯟ ꯇꯧꯅꯔꯤꯁꯤꯅ ꯍꯣꯏ ꯑꯐꯕꯕꯨꯗꯤ ꯌꯥꯎꯋꯦ ꯁꯦꯟ ꯂꯩꯇꯕ ꯑꯗꯩꯗꯤ ꯁꯞꯄꯣꯔꯠ ꯋꯥꯠꯄꯗꯒꯤ ꯍꯥꯡꯕ ꯉꯝꯗꯕ ꯈꯣꯠꯇꯕ ꯑꯗꯨꯁꯨ ꯑꯗꯨꯝ ꯌꯥꯎꯋꯦ
ꯑꯗꯣ ꯑꯌꯥꯝꯕꯅꯥ ꯃꯥꯥꯏ ꯃꯥꯒꯤ ꯑꯣꯏꯖꯕ ꯉꯥꯏꯍꯥꯛ ꯊꯤꯟꯅꯔꯕꯅꯤꯅ ꯂꯣꯏ ꯃꯥꯡꯃꯤꯟꯅꯔꯦ ꯑꯗꯨꯅꯤ ꯁꯦꯟ ꯄꯥꯏꯕꯁꯤꯡꯁꯤꯅ ꯑꯣꯏꯖꯕ ꯊꯤꯈ꯭ꯔꯗꯤ ꯁꯦꯟ ꯄꯥꯏꯗꯕ ꯑꯩꯈꯣꯏꯗꯤ ꯀꯩꯅꯣ ꯑꯣꯏꯗꯣꯏꯁꯦ ꯍꯤꯔꯝ ꯈꯨꯗꯤꯡꯃꯛꯇ ꯁꯥꯟꯅ ꯈꯣꯠꯅꯕ ꯈꯈꯤꯛꯇ ꯅꯠꯇ꯭ꯔꯒꯁꯨ ꯑꯇꯣꯞꯄ ꯂꯝ ꯈꯨꯗꯤꯡꯃꯛꯇ ꯂꯣꯏꯅ ꯁꯣꯊꯔꯛꯑꯦꯕ
ꯆꯨꯝꯃꯤ ꯆꯨꯝꯃꯤ ꯑꯗꯨꯕꯨꯗꯤ ꯀꯗ ꯏꯟꯗꯤꯌꯥ ꯃꯅꯨꯡꯗꯗꯤ ꯅꯣꯔꯠ ꯏꯁ ꯑ ꯏꯟꯗꯤꯌꯥ ꯃꯅꯨꯡꯗꯤ ꯃꯅꯤꯄꯨꯔꯁꯦ ꯁ ꯁꯅꯕꯣꯏꯒꯤ ꯏꯁꯄꯣꯔꯠꯀꯤꯗꯤ ꯄꯋꯥꯔ ꯍꯥꯎꯁꯅꯤ ꯍꯥꯏꯅꯔꯤꯅꯤ ꯁꯥꯟꯅꯔꯣꯏ ꯃꯌꯥꯝ ꯂꯩꯕꯗ ꯑꯦꯅꯤ ꯈꯨꯆꯟꯅ ꯑꯦꯅꯤ ꯒꯦꯝꯗ ꯅꯠꯇ꯭ꯔꯥ ꯑꯁꯤꯗꯩꯗ ꯇꯧꯔꯤꯕ ꯃꯑꯣꯡꯁꯤꯗ ꯁꯨꯝ ꯁꯔꯀꯥꯔꯒꯤꯁꯤꯅ ꯀꯩꯁꯨꯝ ꯃꯤꯠꯌꯦꯡ ꯆꯪꯕꯤꯗꯕꯤ ꯌꯦꯡꯁꯤꯟꯕꯤꯗ꯭ꯔꯒꯗꯤ ꯆꯍꯤ ꯈꯔꯒꯤ ꯃꯇꯨꯡꯗꯗꯤ ꯁꯥꯟꯅꯔꯣꯏ ꯊꯣꯛꯂꯛꯄꯒꯤ ꯆꯥꯡꯁꯦ ꯍꯟꯊꯔꯛꯀꯗ꯭ꯔꯥ ꯈꯜꯂꯦ
ꯊꯝꯖꯔꯛꯀꯅꯤ ꯄꯥꯎ ꯍꯥꯎ ꯁꯦꯡꯅ ꯍꯥꯏꯖꯤꯜꯂꯒꯥ ꯑꯁ ꯁꯨꯝ ꯃꯣꯏꯁꯦ ꯈꯪꯗꯦ ꯁꯨꯝ ꯉꯥꯡꯉꯤꯕ ꯁꯛꯏꯅ ꯑꯗꯨꯅꯤꯗꯥ
ꯎꯝ
ꯑꯣ ꯍꯥꯎ ꯍꯌꯥ ꯈꯔ ꯍꯔꯥꯎꯍꯟꯕꯒꯤ ꯐꯤꯕꯝꯗ ꯄꯨꯛꯅꯤꯡ ꯈꯔ ꯊꯧꯒꯠꯄꯤꯔꯒ ꯈꯔ ꯄꯨꯡꯌꯥ ꯌꯥꯕꯒꯤ ꯐꯤꯕꯝ ꯇꯧꯔꯦꯕ ꯑꯗꯨꯕꯨꯗꯤ ꯑꯈꯣꯏꯒꯤ ꯑꯈꯣꯏꯅ ꯑꯈꯣꯏ ꯂꯩꯉꯥꯛꯁꯦ ꯁꯣꯏꯖꯕ ꯌꯥꯅꯤ ꯀꯩꯅꯣꯗꯤ ꯋꯥꯅꯤꯗ ꯑꯈꯣꯏ ꯂꯩꯉꯥꯛꯁꯤꯅ ꯇꯧꯒꯦꯗꯤ ꯒꯃꯦꯟꯅ ꯇꯧꯒꯦ ꯈꯜꯂꯗꯤ ꯑꯗꯨꯝ ꯉꯝꯕ ꯄꯣꯠꯅꯦꯕ꯫
ꯃꯥꯅꯦ ꯃꯥꯅꯤ ꯉꯝꯕ ꯉꯛꯇꯅꯤ
ꯒꯚꯔꯃꯦꯟꯗ ꯁꯦꯜ ꯄꯥꯏꯔꯒ ꯁꯦꯜ ꯒꯔꯃꯦꯟꯗ ꯁꯦꯜ ꯃꯌꯥꯝ ꯂꯩꯈ꯭ꯔ ꯄꯣꯠꯅꯤ ꯆꯥꯎꯈꯠ ꯊꯧꯔꯥꯡꯒꯤ꯫
ꯎꯝ
ꯑꯗ ꯃꯣꯏꯅ ꯑꯗꯨꯒꯤ ꯏꯟꯇꯔꯦꯁꯇꯨ ꯄꯥꯛ ꯂꯩꯇꯕ ꯍꯧꯖꯤꯛ ꯇꯥꯃꯤꯜ ꯅꯥꯗꯨꯗ ꯇꯧꯔꯤꯗꯣ ꯌꯣ꯫ ꯇꯥꯃꯤꯜ ꯅꯥꯗꯨ ꯆꯥꯎꯈꯠꯄꯥ ꯍꯧꯖꯤꯛ ꯄꯣꯠ ꯆꯩꯩ ꯏꯟꯖꯥꯡ ꯅꯥꯄꯤ ꯑꯦꯛꯁꯄꯣꯔꯠ ꯇꯧꯕꯒꯤ ꯆꯥꯡ ꯃꯌꯥꯝ ꯑꯃ ꯍꯦꯟꯒꯠꯂꯤꯗꯣ ꯃꯣꯏꯒꯤ
ꯃꯥꯅꯤ ꯃꯥꯅꯤ ꯃꯣꯏꯗꯤ ꯒꯣꯔꯃꯦꯟꯒꯤ ꯃꯇꯨꯡ ꯏ ꯒꯣꯔꯃꯦꯟꯅ ꯇꯧꯔꯒꯤ ꯃꯇꯨꯡ ꯏꯟꯅ
ꯎꯝ ꯑꯗꯨꯒꯤ ꯄꯣꯠꯇꯣ ꯑꯈꯣꯏ ꯁꯤꯗꯗꯤ ꯎꯕ ꯐꯪꯗꯦꯕ꯫
ꯃꯦ
ꯁꯤ ꯑꯩ ꯍꯥꯞꯆꯜꯂꯛ ꯍꯥꯏꯕ ꯅꯠꯇ꯭ꯔꯖꯥ
ꯅꯨꯡꯉꯥꯏ ꯀꯩ ꯀꯩ ꯇꯧꯔꯤꯒꯦ ꯍꯧꯖꯤꯛꯄꯣ ꯊꯕꯛ ꯆꯤꯜꯂꯤꯕ꯭ꯔꯣꯍ
ꯊꯕꯛ ꯆꯤꯟꯗꯦ ꯑꯁꯨꯝ ꯀꯩꯅꯣꯗ ꯐꯝꯃꯝꯕꯅꯦ ꯑꯩꯒꯤ ꯃꯃꯥꯡꯒꯤ ꯐꯥꯔꯝꯗꯨꯗ ꯁꯪꯗꯨꯗ ꯁꯨꯝ ꯍꯪꯆꯤꯠ ꯂꯥꯡꯂꯝꯝꯕꯅꯤ
ꯎꯝ ꯁꯥꯕꯒ ꯍꯧꯖꯤꯛꯀꯥꯟꯗꯤ ꯃꯇꯝ ꯂꯦꯟꯕꯁꯨ ꯈꯔ ꯁꯥꯕꯅꯤꯅ ꯋꯥꯔꯝ
ꯑꯣ ꯌꯨꯝꯗ ꯂꯩꯗꯤ ꯊꯧꯕꯗꯤ ꯌꯨꯝꯗ ꯂꯩꯐꯝꯁꯦ ꯑꯃꯨꯛ ꯈꯪꯗꯦꯗ꯫ ꯐꯥꯝꯒꯨꯝꯕ ꯎ ꯎꯒꯨꯝꯕ ꯈꯔ ꯍꯧꯕ ꯑꯗꯩꯗꯤ ꯁꯨꯝ ꯏꯁꯤꯡ ꯃꯥꯏꯁꯤꯡ ꯐꯥꯝꯒꯤ ꯁꯨꯝ ꯑꯗꯨꯝꯕ ꯈꯔ ꯌꯦꯡꯉꯒ ꯑꯗꯨꯝ ꯂꯩꯕꯅ ꯅꯨꯡꯉꯥꯏꯕ ꯍꯦꯜꯂꯦꯕ ꯍꯪꯆꯤꯠ ꯂꯥꯡꯑꯒ꯫
ꯌꯨꯝꯗ ꯁꯨꯝ ꯂꯩ ꯁꯥꯐꯝ ꯁꯥꯕꯅꯤꯅ ꯂꯩꯔꯝ ꯆꯥꯐꯝ ꯈꯪꯗꯕꯗꯣ ꯈꯥꯡꯕ ꯋꯥꯕꯗꯣ꯫ ꯀꯔꯤꯒꯨꯝꯕ ꯊꯕꯛ ꯑꯃ ꯆꯠ ꯊꯥꯒꯤ ꯊꯕꯛ ꯑꯃ ꯇꯧꯕꯒꯅ ꯈꯔ ꯐꯗ꯭ꯔꯥ꯫
ꯍꯣꯏ ꯍꯣꯏ
ꯁꯨꯝꯅ ꯁꯨꯝ ꯈꯥꯡꯉ ꯂꯩꯕ ꯑꯗꯨꯗꯤ ꯃꯇꯝꯁꯨ ꯆꯠꯇꯦ ꯏꯁꯥꯅ ꯁꯥꯕꯒ꯫
ꯆꯥꯕ ꯊꯛꯄꯁꯦ ꯍꯧꯖꯤꯛꯀꯥꯟꯗꯤ ꯀꯩꯀꯩ ꯑꯩ ꯆꯥꯔꯤꯒꯦ꯫ ꯑꯦꯟꯖꯥꯡꯁꯨ
ꯆꯥꯕ ꯊꯛꯄꯪꯗꯦ ꯏꯟꯖꯥꯡꯁꯦ ꯃꯇꯝ ꯃꯇꯝꯒꯤ ꯏꯟꯖꯥꯡ ꯍꯋꯥꯏ ꯆꯥꯔꯤ ꯃꯔꯛ ꯃꯔꯛꯇ ꯑꯩꯈꯣꯏ ꯁꯥꯟꯅꯕꯅꯤꯅ ꯑꯃ ꯃꯣꯛꯁꯨ ꯁꯥ ꯆꯥꯕꯁꯨ ꯌꯥꯎꯏ ꯍꯋꯥ ꯏꯔꯣꯝꯕ ꯆꯝꯊꯣꯡ ꯀꯥꯂꯦꯟ ꯊꯥꯅꯤꯅ ꯆꯝꯊꯣꯡ ꯅꯥꯅꯕ ꯆꯥꯔꯦ꯫
ꯎꯝ ꯀꯥꯟꯅ ꯍꯣꯅꯧ ꯀꯥꯟꯅ ꯍꯣꯅꯧ ꯑꯥ
ꯎꯝ ꯁꯥꯟꯅꯕ ꯍꯟꯗꯛꯀꯤ ꯀꯩꯅꯣ ꯇꯧꯋꯤ ꯗꯨꯔꯥꯟ ꯀꯞꯁꯤꯗꯤ ꯌꯥꯎ ꯐꯪꯉꯧꯗ꯭ꯔꯦ ꯃꯊꯪꯗ ꯑ ꯑꯣꯏꯅ ꯌꯥꯎꯒꯦ ꯇꯧꯔꯤꯌꯦ꯫
ꯗꯨꯨꯔꯥꯟ ꯀꯞꯗ ꯌꯥꯏ ꯌꯥꯝ ꯀꯩꯅꯣ ꯇꯧꯕ ꯄꯣꯠꯅꯤ ꯀꯩꯅꯣ
ꯎꯝ ꯍꯟꯗꯛꯀꯤ ꯑꯩꯈꯣꯏꯁꯨ ꯐꯥꯟꯅꯕ ꯈꯔ ꯋꯥꯠꯈꯤꯕꯗꯒꯤ ꯑꯩꯗꯨ ꯏꯟꯖꯨꯔꯤ ꯈꯔ ꯈꯣꯡ ꯅꯥꯔꯨꯕꯗꯒꯤ ꯌꯥꯎ ꯐꯪꯍꯧꯗ꯭ꯔꯦ ꯃꯊꯗꯗꯤ ꯌꯥꯎꯗꯤ ꯀꯟꯅ ꯍꯣꯠꯅꯔꯤꯔꯦ ꯑꯩꯁꯨ꯫
ꯎꯝ
ꯐꯥꯎꯅꯖꯩ ꯅꯪꯁꯨ ꯀꯣꯜ ꯇꯧꯛꯇ ꯀꯏ ꯅꯁꯥꯅ ꯀꯣ ꯇꯧꯔꯛ ꯐꯔꯦ ꯌꯥꯝ ꯅꯨꯡꯉꯥꯏꯔꯅ
ꯃꯥꯅꯦ ꯃꯥꯅꯦ ꯊꯕꯛꯁꯦ